ꯀꯔꯤꯅꯣ
ꯑꯧ ꯏꯟꯁꯥꯡ ꯊꯣꯡꯉꯤꯌꯦ
ꯑꯩ ꯊꯦꯡꯉꯤꯅꯦ
ꯍꯣꯏ ꯊꯦꯡꯉꯦ ꯅꯪꯅ ꯈꯪꯉꯤꯗꯨꯅꯤ ꯍꯥꯏ
ꯎꯝ ꯎꯗꯕ ꯀꯨꯏꯔꯦꯍꯦ
ꯀꯨꯏꯔꯦ ꯅꯪ ꯈꯣꯟꯖꯦꯜ ꯇꯥꯗꯕꯁꯨ ꯀꯨꯏꯔꯦ ꯉꯁꯤꯗꯤ ꯀꯩ ꯃꯪ ꯃꯪꯒꯦ
ꯑꯁ ꯅꯪ ꯎꯅꯤꯡꯃꯟꯈꯤꯗꯅ ꯃꯪꯗꯁꯨ ꯅꯪ ꯎꯈ꯭ꯔꯦꯅꯦ
ꯑꯁ ꯑꯩꯁꯨ ꯅꯪ ꯎꯌꯦ ꯏꯕꯥꯅꯤ ꯊꯔꯣꯏ ꯈꯨꯜꯂꯒ ꯂꯩꯌꯦ
ꯎꯝ ꯈꯨꯣꯟꯁꯦ ꯂꯥꯛꯑꯣ ꯁꯤꯗ ꯊꯔꯣꯏ ꯌꯥꯝ ꯇꯥꯏꯌꯦ
ꯃꯤꯠ ꯄꯥꯡꯊꯣꯛꯑꯒ ꯐꯃꯨꯡꯗ ꯂꯩꯔꯝꯃꯤ ꯑꯩꯗꯤ ꯑꯁꯦꯡꯕ꯭ꯔꯥ ꯍꯥꯏꯅ ꯈꯜꯂꯝꯕꯅꯦ ꯑꯗꯨꯕꯨ
ꯑꯁꯦꯡꯕ ꯑꯣꯏꯍꯟꯁꯤꯅꯦ ꯂꯥꯛꯑꯣ
ꯑꯗꯨꯅꯤꯅꯦ ꯀꯣ
ꯎꯝ ꯊꯔꯣꯏ ꯈꯨꯟꯁꯦ ꯆꯥꯛ ꯆꯥꯔꯦ
ꯀꯩ ꯏꯟꯁꯥꯡ ꯆꯥꯔꯦ ꯉꯁꯤꯗꯤ
ꯉꯁꯤꯗꯤ ꯁꯟ ꯃꯈꯣꯡ
ꯑꯁ ꯃꯤꯁꯤ ꯑꯍꯥꯎ ꯑꯍꯥꯎꯕ ꯉꯥꯛꯇꯅꯤꯀꯣ ꯇꯧꯊꯔꯤꯁꯤ
ꯍꯣꯏ ꯇꯧꯊꯔꯤꯁꯤ ꯏꯟꯖꯥꯡ ꯍꯥꯎꯗ꯭ꯔꯗꯤ ꯑꯁ ꯋꯥꯈꯟ ꯊꯣꯛꯇꯦꯕ
ꯆꯨꯝꯃꯤ ꯆꯨꯝꯃꯤ ꯆꯨꯝꯃꯤ ꯆꯨꯝꯃꯤ
ꯑꯍꯥꯎ ꯑꯍꯥꯎꯕ ꯆꯥꯔꯤꯅꯤ
ꯅꯪꯒ ꯂꯩꯃꯤꯟꯅꯕꯁꯤ ꯌꯥꯝ ꯅꯨꯡꯉꯥꯏꯗꯧ ꯃꯥꯜꯂꯤ ꯑꯦꯟꯁꯥꯡ ꯑꯍꯥꯎ
ꯎꯝ ꯂꯥꯛꯑꯣꯅꯦ ꯑꯍꯥꯎ ꯑꯍꯥꯎꯕ ꯄꯤꯖꯒꯦ
ꯂꯥꯛꯇꯣꯏꯅꯤ ꯂꯥꯛꯇꯣꯏꯅꯤ ꯀꯨꯏꯔꯔꯣꯏ ꯅꯪꯉꯣꯟꯗ ꯂꯥꯛꯇꯣꯏꯅꯤ
ꯎꯝ
ꯗꯣ ꯕꯣꯜ ꯍꯟꯗꯛ ꯅꯪꯒꯤ ꯕꯣꯜ ꯌꯦꯡꯗꯦꯀꯣ
ꯑꯩꯗꯣ ꯕꯣꯜꯗꯣ ꯌꯦꯡꯗꯦ ꯌꯦꯡꯅꯤꯡꯔꯁꯨ ꯎꯄꯥꯏ ꯂꯩꯇꯦ
ꯀꯔꯤꯒꯤ
ꯑꯅꯥꯕ ꯂꯩꯕꯗꯣ ꯑꯩꯅ ꯅꯪ ꯈꯪꯉꯤꯗꯨꯅꯤ ꯑꯩꯅ ꯍꯥꯏꯕꯗꯣ ꯅꯍꯥꯟ ꯍꯅꯨꯕ ꯍꯅꯨꯕꯤ ꯂꯩꯕꯒꯤ ꯑꯅꯥꯕ ꯌꯦꯡꯕ ꯂꯥꯛꯄꯒꯤ ꯆꯠꯇ꯭ꯔꯤꯕ ꯃꯣꯏꯗꯣ
ꯍꯣꯏ ꯆꯨꯨꯝꯃꯤ ꯆꯨꯨꯝꯃꯤ ꯆꯨꯨꯝꯃꯤ ꯅꯪꯅ ꯍꯥꯟꯅ ꯍꯥꯏ ꯗꯨꯅꯤꯀꯣ ꯍꯣꯏꯗ ꯅꯪꯒꯤ ꯊꯕꯛ
ꯑꯗꯨ ꯄꯣꯔꯇꯨꯒꯜ ꯗꯤ ꯂꯩ ꯍꯧꯈ꯭ꯔꯦꯅꯦꯀꯣ
ꯂꯩꯍꯧꯈ꯭ꯔꯦ ꯂꯩꯍꯧꯔꯁꯅꯨꯗ ꯑꯩꯅꯗꯤ ꯁꯞꯄꯣꯔꯠ ꯇꯧꯕ ꯀꯟꯇ꯭ꯔꯤꯃꯛꯇꯤ ꯅꯠꯇꯦ
ꯎꯝ ꯑꯩꯗꯤ ꯑꯩꯗꯤ ꯁꯞꯄꯣꯔꯠ ꯌꯥꯝ ꯇꯧꯅꯤꯡꯗꯦꯗ ꯔꯣꯅꯥꯟꯗꯣꯉꯣꯟꯗ
ꯑꯩꯗꯤ ꯃꯦꯁꯤ ꯑꯣꯏꯅ ꯇꯧꯔꯦ
ꯑꯩꯁꯨ ꯃꯦꯁꯤꯅꯦ
ꯏꯕꯥꯅꯤ ꯃꯥꯟꯅꯔꯦꯅꯦ ꯑꯃꯨꯛꯀ
ꯑꯩꯗꯤ ꯅꯍꯥꯟꯗꯒꯤꯅꯤꯗ ꯑ
ꯑ
ꯄꯣꯔꯇꯨꯒꯜꯒꯤ ꯁꯥꯟꯅꯕ ꯍꯦꯡꯁꯨ ꯍꯦꯡꯗꯦ ꯑꯩꯗꯤ ꯑꯗꯨ
ꯑꯩꯗꯤ -ꯑꯩꯗꯤ ꯑꯩꯅ ꯍꯦꯛ ꯄꯣꯔꯛꯄꯗꯩ ꯃꯦꯁꯤꯕꯨ ꯍꯦꯛ ꯈꯪꯕ ꯅꯨꯃꯤꯠꯇꯒꯤ ꯑꯗꯨꯝ ꯇꯧꯈ꯭ꯔꯦ꯫
ꯑꯣ ꯃꯤꯁꯤꯅ ꯁꯛ ꯐꯖꯩꯌꯦꯕ
ꯍꯣꯏ ꯅꯨꯁꯤꯕꯁꯨ ꯍꯦꯜꯂꯤꯗ
ꯍ ꯍꯣꯏ ꯔꯣꯅꯥꯗꯣꯗꯤ ꯂꯤꯈ꯭ꯔꯗ
ꯔꯣꯅꯥꯜꯗꯣꯁꯦ ꯑꯩꯒꯤ ꯍꯥꯏꯔꯗꯤ ꯃꯁꯛꯄꯨꯗꯤ ꯐꯖꯔꯝꯕ ꯌꯥꯏ ꯑꯗꯨ ꯈꯪꯗꯦꯗ ꯄꯥꯝꯕ ꯑꯗꯨꯝ ꯋꯥꯠꯄꯀꯣ꯫
ꯑꯩꯁꯨ ꯋꯥꯠꯂꯤ
ꯃꯤꯁꯤꯗꯣ ꯌꯦꯡꯕꯗ ꯃꯤ ꯌꯥꯝ ꯆꯝꯃꯒꯀꯣ ꯅꯪꯒꯨꯝꯕꯅꯦꯕ꯫
ꯈꯔ ꯅꯦꯝꯃꯔꯒ ꯑꯗꯨꯝ ꯒꯠꯁ ꯂꯩꯕ ꯑꯗꯨꯅ
ꯑꯥ ꯋꯥꯉꯥꯡꯁꯨ- ꯁꯥꯉꯥꯡꯒꯁꯨ ꯑꯗꯨꯝ ꯅꯨꯡꯁꯤꯕꯅꯦ ꯃꯥꯒꯤꯗꯣ
ꯑꯥ ꯑꯩꯗꯤ ꯁꯥꯟꯅꯗ꯭ꯔꯤꯅꯦ꯫
ꯍꯥ
ꯃꯤꯁꯤꯗꯣ ꯋꯥꯔꯤ ꯁꯥꯟꯅꯗ꯭ꯔꯤꯕ ꯑꯗꯨꯒꯤ ꯈꯪꯗꯦꯅꯦ ꯍꯣꯏ꯫
ꯑꯁ ꯌꯥꯝ ꯅꯨꯡꯉꯥꯏꯕꯅꯦ꯫
ꯎꯝ ꯑꯃꯔꯛ ꯁꯥꯅꯒꯦ ꯃꯥꯟꯅ ꯕꯣꯜ ꯉꯝꯔꯗꯤ ꯑꯩꯅ ꯀꯣꯟꯕꯤꯔꯅꯤ꯫
ꯉꯥꯁꯤ ꯄꯨꯡ ꯃꯥꯄꯟ ꯃꯈꯥꯏꯗ ꯃꯥ ꯁꯥꯟꯅꯒꯅꯤ꯫
ꯑꯁ ꯉꯁꯤꯔꯣ ꯍꯣꯏ ꯑꯗꯨꯗꯤ ꯌꯦꯟꯒꯅꯤ ꯑꯩꯗꯤ ꯄꯨꯡ ꯃꯈꯥꯏꯗ ꯄꯨꯡ ꯃꯥꯄꯜ ꯃꯈꯥꯏꯗꯤ ꯍꯦꯡꯕꯅꯦ
ꯑꯥ ꯉꯁꯤꯗꯤ ꯄꯨꯡ ꯃꯥꯄꯜ ꯃꯈꯥꯏ ꯌꯦꯡꯉ ꯑꯩꯅ ꯑꯩꯅ ꯅꯪꯒꯤꯗꯃꯛꯇ ꯍꯥꯏꯅꯈ꯭ꯔꯕꯀꯣ ꯉꯟꯅ ꯇꯧ
ꯎꯝ ꯄꯨꯡ ꯀꯌꯥ ꯑ ꯀꯅꯥ- ꯀꯅꯥ ꯂꯩꯕ꯭ꯔꯣ?
ꯉꯁꯤꯁꯦ ꯑꯥꯔꯖꯦꯟꯇꯤꯅꯥꯒ ꯏꯖꯤꯞ ꯂꯩꯕꯅꯦ
ꯏꯖꯤꯞ ꯑ ꯑꯁ ꯅꯨꯡꯉꯥꯏꯔꯅꯤ
ꯑꯩꯈꯣꯏꯅꯗꯤ ꯉꯝꯒꯗꯧꯕ ꯑꯩꯈꯣꯏꯅꯗꯤ ꯉꯝꯒꯗꯧꯕ ꯃꯥꯜꯂꯦꯗ꯫
ꯎꯝ ꯍꯦꯡꯉꯁꯦ ꯍꯣꯔꯦꯟ ꯅꯨꯡꯗꯥꯡ ꯀꯅꯥꯅ ꯉꯝꯕ꯭ꯔꯥ
ꯅꯪ ꯊꯕꯛ ꯆꯤꯟꯕ ꯃꯥꯜꯂꯦꯀꯣ
ꯍꯣꯏ ꯏꯆꯜ ꯅꯨꯨꯄꯤꯗꯣ ꯑꯗꯨꯝ ꯑꯣꯜꯂꯛꯄ
ꯑꯣ ꯎꯁ
ꯂꯝꯍꯦꯟꯕꯗꯣ ꯑꯗꯨ ꯌꯨꯝꯗꯣ ꯋꯥꯡꯕꯒꯤ ꯀꯥꯈꯠꯂꯥ ꯀꯥꯈꯠꯂꯒ ꯇꯥꯔꯗꯤ ꯁꯤ ꯈꯣꯡ ꯇꯦꯛꯀꯅꯤ
ꯃꯃꯥ ꯂꯩ ꯍꯥꯏꯅ ꯃꯃꯥ ꯂꯩ ꯍꯥꯏꯅ ꯇꯧꯖꯔꯤꯅꯤ
ꯍꯣꯏ ꯑꯗꯨꯝ ꯑꯣꯠꯄꯅꯦ ꯃꯥꯗꯤꯀꯣ ꯋꯥꯔꯤ ꯁꯥꯟꯅꯕꯁꯨ ꯁꯨꯛꯌꯥ ꯌꯥꯗꯦ ꯑꯗꯨꯝ ꯃꯥꯁꯨ ꯇꯥꯒꯦ ꯍꯥꯏꯅꯀꯣ꯫
ꯅꯪꯁꯨ ꯑꯉꯥꯡ ꯑꯣꯏꯔꯤꯉꯩꯗ ꯁꯨꯃꯥꯏꯅ ꯑꯣꯠꯂꯝꯃꯅꯤ ꯅꯣꯏꯅ
ꯑꯁ ꯑꯩꯈꯣꯏꯗꯤ ꯑꯣꯠꯇꯦꯗ ꯏꯃꯥꯈꯣꯏꯗꯤ ꯑꯉꯥꯡ ꯌꯥꯝ ꯄꯣꯛꯄꯒꯤ
ꯑꯣꯇꯦ ꯅꯪ ꯅꯪꯅ ꯋꯥꯍꯟꯗ꯭ꯔꯦ ꯍꯥꯏꯔꯤꯔꯣ?
ꯍꯥꯥ
ꯅꯪ ꯋꯥꯍꯟꯗꯦ ꯍꯥꯏꯔꯤꯕ꯭ꯔꯣ
ꯍꯣꯏ
ꯑꯩ ꯊꯥꯖꯕ ꯋꯥꯠꯂꯤꯗ
ꯎꯝ ꯑꯩꯈꯣꯏꯗꯤꯀꯣ ꯑꯉꯥꯡ ꯑꯣꯏꯔꯤꯗ ꯌꯥꯝ ꯃꯕꯨꯛ ꯐꯥꯕꯅꯦ ꯆꯥꯛ ꯉꯥꯏꯔꯁꯨ ꯇꯨꯝꯅ ꯇꯨꯝꯅ ꯇꯨꯝꯒ ꯉꯥꯏꯕꯅꯦ ꯃꯩ ꯃꯅꯥꯛꯇ ꯍꯧꯖꯤꯛꯀꯥꯟ ꯑꯉꯥꯡꯗꯤ ꯐꯣꯟ ꯑꯗꯨ ꯑꯗꯥ ꯄꯤꯗ꯭ꯔꯗꯤ ꯀꯞꯄ ꯈꯣꯏ ꯃꯇꯝꯗꯗꯤ ꯑꯈꯣꯏ ꯃꯇꯝꯗꯗꯤ ꯐꯣꯟ ꯂꯥꯏꯔꯤꯌꯦ ꯇꯤꯚꯤ ꯐꯥꯎꯕ ꯌꯦꯡꯕ ꯐꯪꯗꯦ
ꯑꯆꯨꯝꯕꯅꯦ ꯑꯁꯦꯡꯕꯅꯤ ꯑꯁꯦꯡꯕꯅꯤ
ꯑꯗꯣ ꯃꯇꯝꯗꯨꯗ ꯅꯪ ꯃꯇꯝꯗꯨꯗ ꯕ꯭ꯂꯦꯛ ꯑꯦꯟ ꯍ꯭ꯋꯥꯏꯠ ꯇꯤꯕꯤ ꯊꯣꯛꯈ꯭ꯔꯕꯣ ꯕ꯭ꯂꯦꯛ ꯑꯦꯟ ꯍ꯭ꯋꯥꯏꯠꯒꯤ ꯃꯇꯝ ꯕ꯭ꯂꯦꯛ ꯑꯦꯟ ꯍ꯭ꯋꯥꯏꯠꯒꯤ ꯃꯇꯝꯂꯣ
ꯑꯥꯎ ꯃꯅꯤꯡꯒꯤ ꯌꯥꯝ ꯁꯥꯡꯔꯒ
ꯑꯥ ꯍꯣꯏ ꯍꯣꯏ ꯌꯥꯝ ꯅꯨꯡꯁꯤꯗ ꯑꯗꯨ ꯃꯇꯝꯗꫭ ꯍꯣꯏ ꯑꯁ ꯅꯪꯁꯨ ꯑꯗꯨ ꯃꯇꯝꯔꫭ
ꯍꯣꯏ ꯑꯗꯨ ꯃꯇꯝꯅꯦ
ꯎꯝ ꯌꯥꯝ ꯐꯩ ꯌꯥꯝ ꯐꯩ
ꯎꯝ
ꯑꯗꯣ ꯉꯁꯤꯗꯤ ꯊꯕꯛ ꯆꯠꯇ꯭ꯔꯦ
ꯉꯁꯤꯗꯤ ꯆꯠꯇꯔꯦ ꯉꯁꯤꯗꯤ ꯌꯨꯝꯗ ꯂꯩꯔꯒꯦ ꯇꯟꯒ꯭ꯔꯦ ꯋꯦꯗꯔꯁꯤꯅ ꯅꯣꯡꯁꯨ ꯃꯪꯉꯦ ꯁꯥꯁꯨ ꯁꯥꯏꯌꯦ ꯀꯔꯤꯅꯣ ꯅꯣꯡꯁꯨ ꯆꯨꯗꯦ ꯀꯔꯤ ꯇꯧꯔꯕ꯭ꯔꯥ ꯈꯪꯗꯦ
ꯅꯣꯡ ꯆꯨꯗꯦꯕ
ꯎꯝ ꯅꯣꯡ ꯆꯨꯗ꯭ꯔꯒ ꯂꯩꯆꯤꯟꯗꯨ ꯏꯃꯨ ꯃꯨꯔꯒ ꯌꯥꯝ ꯁꯥꯏꯌꯦ ꯆꯨꯞꯄꯦꯕ
ꯑꯣ ꯀꯔꯤꯒꯤꯔꯥ ꯀꯣ
ꯈꯪꯗꯦ ꯑꯗꯨꯃꯥꯏ ꯇꯧꯋꯦ ꯁꯤꯗꯗꯤ ꯍꯞꯇꯥ ꯑꯃ ꯍꯦꯟꯈ꯭ꯔꯦꯗ ꯑꯗꯨꯃꯥꯏꯅ ꯇꯧꯕ
ꯑꯩꯈꯣꯏꯁꯨ ꯉꯔꯥꯡꯗꯤ ꯈꯔ ꯅꯨꯡꯁꯥ ꯊꯣꯛꯄꯅꯤ ꯑꯃꯨꯛꯀ ꯉꯁꯤ ꯈꯔ ꯍꯦꯟꯒꯗꯕ ꯃꯥꯜꯂꯦ
ꯑꯈꯣꯏꯗꯤ ꯅꯨꯡꯁꯥ ꯊꯣꯛꯇꯕꯤꯗ ꯂꯩꯆꯤꯟꯅ ꯈꯜꯂꯒꯀꯣ
ꯑꯃꯔꯣꯝꯗ ꯑꯃꯔꯣꯝꯗ ꯍꯥꯏ ꯑꯗꯨ ꯁꯥꯕ꯭ꯔꯣ ꯑꯣ ꯃꯅꯤꯜꯗꯣ
ꯎꯝ ꯍꯣꯏ ꯅꯍꯥꯟꯗꯤ ꯌꯥꯝ ꯆꯨꯔꯝꯃꯦ ꯖꯨꯟ ꯑꯗꯨꯋꯥꯏꯗꯗꯤ ꯖꯨꯟ ꯂꯥꯁ ꯋꯤꯛ ꯀꯨꯝꯕꯗꯗꯤ
ꯍꯧꯖꯤꯛ ꯂꯧꯗꯤ ꯂꯧꯒꯤ ꯃꯇꯝꯅꯤꯅ ꯍꯧꯖꯤꯛꯇꯤ
ꯎꯝ
ꯅꯣꯏꯒꯤ ꯂꯧ ꯂꯧꯒ ꯇꯧꯗ꯭ꯔꯣ
ꯑꯩ ꯂꯧ ꯇꯧꯗꯦ ꯑꯩꯈꯣꯏ
ꯌꯥꯝ ꯅꯨꯡꯉꯥꯏꯕ ꯏꯃꯨꯡ ꯃꯥꯜꯂꯤꯀꯣ
ꯂꯧ ꯀꯩꯅꯣ ꯂꯧ ꯍꯥꯏꯗꯤ ꯇꯝꯄꯥꯛ ꯂꯧ ꯇꯧꯗꯦꯕ
ꯑꯣ
ꯎꯝ ꯑꯩꯈꯣꯏꯗꯤ ꯏꯟꯖꯥꯡ ꯅꯥꯄꯤꯒꯨꯝꯕ ꯐꯥꯝ ꯑꯣꯏꯅꯒꯨꯝꯕ ꯇꯧꯅꯩꯌꯦꯕ
ꯎꯝ
ꯃꯤ ꯇꯧꯕꯁꯨ ꯌꯥꯎꯋꯦꯕ ꯌꯥꯎꯋꯤꯗ ꯑꯩꯈꯣꯏꯒꯤ
ꯀꯔꯤ ꯀꯔꯤ ꯐꯥꯝ ꯑꯣꯏꯅ ꯇꯧꯒꯦ ꯅꯣꯏ
ꯏꯟꯖꯥꯡ ꯅꯥꯄꯤ
ꯏꯁꯥꯡ ꯅꯥꯞꯄꯤꯒꯤ
ꯑꯗꯨꯒ ꯑꯩꯈꯣꯏꯗꯤ ꯑꯌꯥꯝꯕꯗꯤ ꯍꯩꯔꯤꯕꯣꯛꯇꯣ
ꯍꯩꯔꯤꯕꯣꯛꯇꯣ
ꯎꯝ
ꯑ
ꯑꯁ ꯅꯪꯁꯨ ꯈꯪꯔꯒ ꯀꯔꯤ ꯈꯪꯗꯕ ꯁꯥꯏꯌꯦ
ꯅꯪ ꯅꯪꯅ ꯅꯪꯅ ꯁꯦꯡꯅ ꯍꯥꯏꯗꯣꯛꯄ ꯑꯗꯨ ꯇꯥꯒꯦ ꯇꯧꯕꯅꯤꯅ
ꯑꯉꯥꯡ ꯑꯣꯏꯔꯤꯗ ꯑꯗꯨꯝ ꯈꯪꯕꯕꯨ
ꯍꯥꯏꯔ ꯍꯥꯏꯔꯤꯕꯣ ꯑꯗꯨꯝ ꯄꯤꯖꯔꯒ ꯈꯪꯗꯕꯒ ꯁꯥ ꯊꯥꯔꯤ ꯍ ꯑꯣ ꯍꯥꯏꯔꯤꯕꯣꯛꯀꯨꯝꯕ ꯍꯤꯟꯖꯥꯡꯒꯨꯝꯗꯣꯛ ꯄꯤꯔꯤꯕꯗꯨꯕꯨ
ꯆꯨꯨꯝꯃꯤ ꯑꯩꯁꯨ ꯑꯗꯣ ꯁꯨꯛꯀꯥꯎ ꯀꯥꯎꯗꯔꯤꯀꯣ
ꯎꯝ ꯂꯥꯞꯅ ꯂꯩꯔꯛꯄꯒꯤ ꯍꯧꯖꯤꯛꯇꯤ ꯑꯁ ꯑꯃꯛꯒ ꯀꯥꯎꯕ ꯁꯥꯏꯅꯤ
ꯁꯥꯕꯅꯤꯅ ꯑꯁꯦꯡꯕꯗꯗꯤ ꯀꯥꯎꯗꯕꯅꯤ
ꯑꯁꯦꯡꯕꯗꯤ ꯀꯥꯎꯕ
ꯀꯗꯩ ꯀꯥꯗꯇ ꯑꯃꯨꯛꯀ ꯀꯣꯏꯔꯛꯇꯣꯏꯅꯦ
ꯎꯝ ꯀꯣꯏꯔꯛꯑꯣ ꯍꯥꯏꯔꯤꯕꯣꯛ ꯕꯦꯛ ꯕꯦꯛ ꯊꯥꯒꯦ ꯒꯥꯔꯤ ꯑꯆꯧꯕ ꯑꯣꯏꯅ ꯄꯨꯔꯛꯑꯣ
ꯑꯗꯨꯅꯦ ꯑꯗꯨꯅꯦ ꯑꯗꯨ ꯁꯛꯇꯤꯃꯗ ꯑꯣꯏꯅ ꯂꯥꯛꯑꯒꯦ ꯁꯛꯇꯤꯃꯥꯟꯗ ꯑꯣꯏꯅ ꯂꯥꯛꯑꯒꯦꯀꯣ ꯍꯟꯗꯛꯇꯤ
ꯄꯦꯛ ꯊꯥꯅ ꯄꯤꯒꯦ ꯑꯩ ꯂꯥꯎ ꯅꯪ ꯄꯨꯟꯁꯤ ꯆꯨꯞꯄꯒꯤ ꯆꯥꯅꯉꯥꯏ
ꯑꯗꯨꯅꯤ ꯑꯩꯅꯥ ꯈꯋꯥꯏꯗꯒꯤ ꯄꯥꯝꯕꯗꯨ ꯑꯣꯏ
ꯀꯪꯍꯜꯂꯒ ꯊꯝꯃꯣ ꯑꯗꯨꯒ ꯄꯨꯟꯁꯤ ꯆꯨꯞꯄ ꯆꯥꯎ
ꯑꯗꯣ ꯑꯗꯣ ꯅꯪꯅꯗꯤ ꯌꯥꯔꯦ ꯑꯗꯣ ꯑꯃꯗꯨꯅ ꯌꯥꯗ꯭ꯔꯗꯤ
ꯀꯔꯤ
ꯄꯤꯕꯗꯣ
ꯄꯤꯕꯗꯣ ꯀꯔꯤ
ꯑꯗꯣ ꯍꯥꯏꯔꯤꯕꯣꯛ ꯄꯤꯅꯤꯡꯉꯥꯏꯗꯣ ꯅꯪꯅꯗꯤ ꯄꯤꯕꯁꯦ ꯍꯥꯏꯔꯅꯦꯕ ꯑꯃꯗꯨꯅ ꯌꯥꯗ꯭ꯔꯗꯤ
ꯌꯥꯒꯅꯤꯗ ꯑꯩ ꯏꯇꯥꯎꯅꯤ ꯀꯩ ꯅꯣ ꯀꯔꯤꯒꯤ ꯌꯥꯎꯔꯣꯏꯗ꯭ꯔꯣ ꯍꯥꯏꯅ
ꯑꯁ ꯅꯪ ꯅꯕꯨ ꯌꯥꯔꯗꯤ ꯂꯣꯏ ꯌꯥꯔꯕꯣ
ꯍꯣꯏ ꯌꯥꯔꯦ ꯑꯩꯅ ꯊꯥꯔꯒ ꯑꯩꯅ ꯇꯧꯗ꯭ꯔꯗꯤ ꯀꯩꯅꯣ ꯑꯩꯒꯤ ꯑꯩꯒꯤ ꯀꯨꯁꯤꯅꯤꯅꯦ ꯌꯣꯟꯕ ꯉꯝꯗ꯭ꯔꯗꯤ ꯃꯤꯉꯣꯟꯗꯁꯨ ꯃꯔꯨꯞꯉꯣꯟꯗꯁꯨ ꯌꯦꯟꯕꯤꯕ ꯇꯥꯕꯅꯦ ꯀꯩꯅꯣ ꯑꯩꯈꯣꯏ ꯉꯥꯛ ꯇ ꯁꯤꯠꯁꯨ ꯁꯤꯠꯄ ꯉꯝꯗꯅ ꯑꯗꯨꯝ ꯀꯃꯥꯏꯟ ꯇꯧꯅꯤ
ꯑꯁ ꯃꯤꯒꯤꯌꯨꯝ ꯃꯤꯗꯤ ꯄꯋꯥꯔ ꯌꯥꯝ ꯂꯩꯀꯣ
ꯍ‌ꯧꯏ ꯄꯋꯥꯔꯕꯨꯗꯤ ꯑꯠ ꯇꯨꯒꯨꯝꯕꯒꯤ ꯂꯩꯌꯦ ꯑꯗ‌ꯣ ꯌꯣꯟꯕꯗ ꯈꯔ ꯋꯥꯕꯩ ꯋꯥꯅꯤ
ꯄꯤꯒꯦ ꯍꯥꯏꯔꯗꯤ ꯑꯗꯨꯝ ꯂꯩꯕꯅꯤꯗ ꯄꯋꯥꯔꯗꯤ
ꯌꯥꯏ ꯌꯥꯏ ꯅꯪꯒꯤ ꯄꯋꯥꯔꯗꯣ ꯑꯩꯅ ꯊꯥꯒꯠꯂꯤ ꯑꯐꯕꯔꯣꯝꯗ ꯅꯪ ꯄꯋꯥꯔ ꯁꯤꯖꯤꯟꯅꯕ ꯌꯥꯝ ꯍꯩꯅ‌ꯦ
ꯎꯝ ꯃꯤꯉꯣꯟꯗꯁꯨ ꯄꯤꯊꯣꯛꯄꯗꯨ ꯌꯥꯝ ꯐꯕꯅꯦ
ꯑꯁ‌ꯦꯡꯕꯅꯦ ꯑꯗꯨꯗꯤ ꯀꯣ
ꯎꯝ
ꯄꯤꯊꯣꯛꯑꯣ ꯑꯗꯨꯝ ꯃꯐꯝ ꯃꯔꯥꯡ ꯈꯪꯅ ꯑꯗꯨꯝ ꯂꯥꯛ ꯄꯅꯦ ꯂꯥꯛꯄꯗꯁꯨ ꯑꯩꯈꯣꯏ ꯂꯩꯇꯦ ꯍꯥꯏꯅ ꯄꯤꯊꯣꯛꯅꯤꯡꯉꯥꯏ ꯀꯤꯕꯗꯣ
ꯎꯝ
ꯑꯗꯣ ꯍꯦꯛ ꯄꯤꯊꯣꯛꯄ ꯃꯇꯝꯗꯀꯣ ꯀꯗꯥꯏꯗꯒꯤꯔ ꯀꯔꯣꯝꯗꯒꯤꯔ ꯈꯪꯗꯅ ꯀ‌ꯣ ꯑꯗꯨꯝ ꯂꯥꯛꯄꯅꯦ ꯑꯩꯉ‌ꯣꯟꯗ ꯑꯗꯨꯗꯤ ꯌꯥꯝ ꯁꯦꯡꯉꯦꯀꯣ ꯌꯥꯝ ꯆꯨꯝꯕꯅꯦ ꯑꯗꯨꯗꯤ ꯑꯁꯦꯡꯕ
ꯃꯪ ꯗꯁꯨ ꯑꯅꯥ ꯑꯌꯦꯛ ꯂꯩꯇꯕ ꯃꯤꯉꯣꯟ
ꯎꯝ ꯍꯣꯏ ꯂꯩꯇ ꯂꯩꯇ ꯄꯤꯊꯣꯛꯄꯗꯨꯅ‌ꯦ
ꯎꯝ ꯎꯝ
ꯃꯄꯨ ꯃꯅꯥ ꯄꯤꯔꯛꯄꯗꯨꯗꯤ ꯄꯨꯕ ꯉꯝꯗꯕ ꯊꯥꯡꯕ ꯉꯝꯗꯕ ꯄꯣꯠ ꯉꯥꯛꯇ ꯐꯪꯒꯅꯤꯀ‌ꯣ
ꯍꯣꯏ ꯉꯁꯤꯗꯤ ꯅꯪ ꯀꯥꯏ ꯆꯠꯀ‌ꯦꯔꯣ
ꯉꯁꯤꯗꯤ ꯗꯨꯝ ꯂꯩꯒꯅꯤꯗ ꯑꯩꯗꯤ ꯌꯨꯝꯗ ꯗꯨꯝ ꯂꯩꯌꯦ
ꯅ‌ꯦ ꯅꯨꯉꯥꯏ ꯗ꯭ꯔꯤꯀꯣ
ꯑꯁ ꯋꯥꯈꯜꯗꯤ ꯋꯥꯕꯅꯤꯗ ꯌꯨꯝ ꯂꯩꯕꯁꯨ ꯌꯨꯝ ꯂꯩꯕ ꯃꯤꯁꯦ ꯅꯨꯡꯉꯥꯏꯕ ꯀꯧꯗ꯭ꯔꯦꯅꯦ ꯍꯟꯗꯛ ꯀꯥꯟꯁꯦ ꯅꯠꯇ꯭ꯔ‌ꯣ
ꯍꯣꯏ ꯈꯪꯗꯦꯗ ꯅꯨꯡꯉꯥꯏ ꯌꯨꯝ ꯃꯔꯛ ꯃꯔꯛꯇꯗꯤ ꯌꯨꯝꯗꯁꯨ ꯂꯩꯕ ꯇꯥꯕ ꯑꯗꯨ ꯑꯗꯨꯝ ꯂꯩꯔꯗꯤ ꯀꯔꯤ ꯍꯥꯏꯁꯤꯔ ꯒ꯭ꯌꯥꯟꯁꯨ ꯊꯣꯛꯇꯕ
ꯃꯤꯔꯦꯝ ꯑꯣꯏꯔꯦ ꯑꯩꯈꯣꯏꯁꯦ ꯌꯨꯝꯗ ꯑꯗꯨꯝ ꯂꯩꯕ ꯃꯤꯔ‌ꯦ
ꯇꯤꯅꯔ ꯑꯣꯏꯕꯒꯤꯅꯦ ꯌꯨꯝꯗ ꯂꯩꯕꯗꯣ ꯊꯝꯐꯝ ꯂꯩꯇꯕꯒꯤ
ꯅꯠꯇꯦ ꯅꯠꯇꯦ ꯅꯠꯇꯦ ꯈꯜꯂꯨꯕꯅ ꯑꯃꯥ ꯑꯣꯏꯔꯨꯕꯅ ꯑꯃꯥ
ꯈꯜꯂꯨꯕꯅ ꯑꯃꯥ